ꯗꯣ ꯀꯩꯗꯧꯔꯤꯅ‌ꯣ
ꯀꯩꯔꯤꯁꯨꯝ ꯇꯧꯗꯦ ꯅꯪꯗꯤ
ꯑꯩꯗꯤ ꯐꯝꯃ ꯒ ꯂꯩꯌꯦ
ꯑꯣ ꯆꯥ ꯆꯥꯔꯕꯣ
ꯆꯥꯗ꯭ꯔꯤꯌꯦ
ꯑꯣ
ꯅꯪꯗꯤ ꯆꯥꯔꯕ꯭ꯔꯣ ꯑꯩ ꯑꯩꯗꯤ ꯆꯥꯛ ꯌꯦꯟꯁꯥꯡ ꯊꯣꯡꯕ ꯂꯣꯏꯔ ꯑꯗꯨꯝ ꯂꯩꯌꯦ
ꯑꯣ ꯀꯩ ꯃꯔꯤꯠ ꯃ ꯀꯩ ꯃꯊꯦꯟ ꯊꯣꯡꯒꯦ
ꯁꯤꯁꯦ ꯏꯔꯣꯟ ꯇꯧꯋꯦ
ꯎꯝ ꯅꯪꯅ ꯊꯣꯡ ꯑꯣ ꯅꯪꯅ ꯊꯣꯡꯉꯤ ꯑꯗꯨꯗꯤ ꯍꯥꯎꯒꯗꯕ ꯃꯥꯜꯂ‌ꯦꯀꯣ ꯅꯣꯢꯗꯤ
ꯍꯥꯎꯒꯗꯕ ꯃꯥꯟꯕꯔꯅꯦ
ꯍꯣꯏ ꯅꯇ‌ꯣꯝꯇ ꯂꯩꯕ꯭ꯔꯣ
ꯎꯝ ꯈ‌ꯣꯢ ꯗꯗꯥꯒ ꯂꯩꯌꯦ ꯅꯪꯗꯤ
ꯑꯩꯈꯣꯏꯗꯤ ꯃꯤ ꯌꯥꯝꯃꯦ ꯍꯣꯁꯇꯦꯜꯗ ꯂꯩꯕꯅꯤꯅ ꯎꯝ
ꯅꯪꯗꯤ ꯆꯥꯛ ꯆꯥꯔꯕ꯭ꯔꯥ
ꯍꯥ
ꯆꯥꯛꯗꯤ ꯆꯥꯔꯥ ꯕ꯭ꯔꯥ
ꯍꯣꯏ ꯆ
ꯍꯥ ꯑꯣ ꯐꯩꯌꯦ ꯀꯩ ꯃꯊꯦꯜꯅꯣ ꯢꯁ
ꯉꯁꯤꯗꯤ ꯃꯥꯏꯌ‌‌ꯦꯟ ꯆꯥꯏ ꯌ‌ꯦ ꯍꯥꯎꯑꯦ ꯍꯦꯁꯇꯦꯜ ꯍꯦꯟꯖꯥꯡ
ꯎꯝ ꯍꯥꯎꯇꯕꯅꯦ ꯑꯩꯁꯨ ꯑꯗꯨꯝ ꯂꯩ ꯂꯩ ꯂꯩꯕꯒꯤ ꯈꯪꯒ꯭ꯔꯦ ꯎꯝ ꯅꯣꯏꯗꯤ ꯀꯩꯗꯧꯔꯤꯅꯣ ꯍꯣꯁꯇꯦꯜ ꯍꯥꯏꯗꯤ ꯀꯣꯂꯦꯖ
ꯑ ꯍꯣꯢ ꯀꯣꯁꯀꯤ
ꯍꯥꯥ ꯑꯣ
ꯀꯌꯥꯅꯣ ꯁꯦꯝꯗꯣ
ꯑ ꯁꯦꯝꯁꯦ ꯂꯨꯄ ꯃꯔꯤ
ꯑꯣ ꯑꯣ ꯆꯞ ꯃꯥꯅꯩꯗ
ꯑꯣ ꯅꯪ ꯅꯪ ꯁꯨꯔꯥ
ꯎꯝ ꯎꯝ ꯑꯩꯅ ꯑꯩꯈꯣꯏ ꯈꯨꯟꯗ ꯇꯧꯕꯒꯤ ꯀꯣ
ꯑꯥ
ꯅꯪꯗꯤ ꯇꯝꯄꯥꯛꯇ ꯂꯩꯕ꯭ꯔꯥ ꯈꯨꯟ ꯂꯩꯕ꯭ꯔꯥ
ꯇꯝꯄꯥꯛꯇ ꯂꯩꯌꯦ
ꯑꯣ ꯅꯨꯡꯉꯥꯏꯌ‌ꯦꯅ ꯑꯩꯁꯨ ꯆꯞ ꯃꯥꯟꯅꯩ ꯑꯩꯁꯨ ꯂꯩꯌ‌ꯦ ꯁꯤꯗ ꯑꯩꯗꯣ ꯈꯨꯟ ꯈꯨꯟꯗ ꯑꯦꯃꯤꯁꯟ ꯇꯧꯔꯒ ꯁꯤꯗ ꯊꯕꯥꯛ ꯇꯧꯔꯒ ꯑꯦꯛꯖꯥꯝꯅ ꯑꯗꯨꯝ ꯍꯟꯕ ꯑꯦꯛꯖꯥꯝꯗ ꯑꯦꯛꯖꯥꯝ ꯈꯛꯇ ꯍꯂꯛꯄ
ꯑꯣ ꯑꯗꯨꯗꯤ ꯌꯥꯝ ꯅꯨꯡꯉꯥꯏꯌꯦ ꯅꯪꯒꯤꯗꯤ
ꯅꯣꯏꯖꯨ ꯇꯧꯅꯤꯡꯉꯤ ꯇꯧꯕ ꯌꯥꯏꯗ
ꯍꯣꯏ ꯇꯝꯅꯤꯡ ꯃꯗꯤ
ꯅ‌ꯣꯏꯒꯤ ꯅ‌‌ꯣꯏꯒꯤ ꯅ‌ꯣꯏ ꯍꯦꯔ‌ꯣꯒ ꯐꯣꯟ ꯇꯧꯗ꯭ꯔꯣ ꯅꯪꯗꯤ
ꯎꯝ ꯑꯩ ꯊꯣꯛꯅꯕ ꯀꯨꯏꯗ꯭ꯔꯤ ꯇ‌ꯣꯛꯅ
ꯑꯣ ꯑꯩ ꯑꯁꯤꯒꯨꯝꯕ ꯈꯄ ꯊꯦꯡꯅꯩꯌꯦ ꯉꯁꯤꯁꯦ ꯇꯅꯔꯦ ꯑꯩ ꯉꯁꯥꯏꯁ ꯅꯨꯄꯤ ꯑꯃꯗꯣ ꯑꯗꯨꯃꯥꯏꯅ ꯍꯥꯏꯔꯦ ꯎꯝ ꯆꯍꯤ ꯑꯍꯨꯝ ꯑꯍꯨꯝ ꯆꯍꯤ ꯑꯍꯨꯝ ꯅꯨꯡꯁꯤꯅꯩ ꯑꯗꯣ ꯃꯥꯅ ꯃꯄꯥꯟ ꯆꯠꯄꯒꯤ ꯐꯣꯟꯗꯣ ꯇꯧ ꯑꯗꯨꯒꯒ ꯁꯪꯗꯕ ꯃꯥꯅ ꯇꯨꯝꯕ ꯀꯥꯟꯗ ꯑꯩꯅ ꯊꯕꯛ ꯆꯜꯂꯦ ꯑꯩꯅ ꯊꯕꯛ ꯆꯟꯕꯒ ꯃꯥ ꯇꯨꯝꯃꯦ ꯑꯗꯨꯃꯥꯏꯅ ꯍꯥꯏꯔꯛꯑꯦꯕ ꯑꯗꯣ ꯎꯝ ꯎ ꯃꯥꯅ ꯎ ꯃꯕꯥꯅꯤꯗꯣ ꯇꯣꯛꯅꯔꯦ ꯍꯥꯏ ꯑꯗꯣ ꯃꯥꯅ ꯑꯁꯤ ꯇꯝꯕ ꯂꯥꯛꯄ ꯑꯗꯨꯒ ꯅꯨꯃꯤꯠ ꯑꯃ ꯎ ꯃꯕꯥꯅꯤꯗ ꯂꯥꯁ ꯗꯤ ꯑꯣꯏꯅ ꯊꯦꯡꯅꯔꯦ ꯍꯥꯏ ꯑꯗꯨꯒ ꯅꯨꯄꯥꯗꯣ ꯑꯃꯨꯛ ꯃꯄꯥꯟꯗ ꯑꯃꯨꯛ ꯆꯥꯡꯗ꯭ꯔꯦ ꯍꯥꯏ ꯑꯗꯨꯒ ꯃꯥꯅ ꯑꯗꯨꯃꯥꯏꯅ ꯍꯥꯏꯑꯦ ꯑꯥꯏꯖꯤꯒꯨꯝꯕꯗ ꯐꯣꯂꯣ ꯇꯧꯕꯤꯌꯣ ꯑꯗꯨꯒ ꯇꯦꯛꯁ ꯊꯥꯕꯤꯌꯣ ꯍꯥꯏꯔꯒ ꯃꯥꯒꯤ ꯌꯨꯖꯔ ꯌꯨꯖꯔ ꯅꯦꯝ ꯀꯔꯤ ꯀꯔꯥ ꯊꯥꯔꯛꯑꯦ
ꯎꯝ
ꯑꯣ ꯃꯕꯥꯅꯤꯗꯣ ꯆꯍꯤ ꯑꯍꯨꯝ ꯅꯨꯡꯁꯤꯕꯤ ꯌꯥꯝ ꯁꯤ ꯍꯥꯏ ꯑꯗꯣ ꯅꯨꯄꯤꯗꯣ ꯁꯤ ꯌꯦ ꯇꯋꯦ ꯍꯥꯏ
ꯎꯝ
ꯌꯥꯝ ꯋꯥꯏ ꯍꯥꯏꯕꯅꯤꯒ ꯋꯥꯔꯤ ꯁꯥꯟꯅꯔꯦ ꯁꯤ ꯁꯣꯇ ꯃꯥꯏ ꯇꯗ ꯍꯥꯥ
ꯅ ꯅꯪꯈꯣꯏ ꯅꯕꯜ ꯂꯩꯕ꯭ꯔꯣ
ꯀ ꯍꯥꯏꯕ
ꯅꯪꯗꯤ ꯀꯣꯏꯅꯕ ꯂꯩꯕ꯭ꯔꯣ
ꯎꯝ ꯂꯩꯌꯦꯦ
ꯑꯣ ꯎꯝ ꯐꯥꯏ
ꯎꯝ
ꯐꯖꯅ ꯀꯣꯏꯅꯣꯠꯅꯤꯡꯉꯥꯏꯒꯤ
ꯎꯝ
ꯆꯍꯤꯍꯤ ꯑꯅꯤ ꯂ
ꯑꯣ ꯑꯩꯈꯣꯏꯗꯤ ꯈ꯭ꯋꯥꯏꯗꯒꯤ ꯆꯍꯤꯁꯨ ꯐꯥꯗ꯭ꯔꯤꯌꯦ ꯋꯥꯟ ꯃꯟꯁ ꯍꯒ
ꯑꯣ ꯎ ꯆꯍꯤ ꯀꯌꯥ ꯀꯌꯥꯅꯤ ꯁꯤꯅꯕꯅꯣ
ꯆꯍꯤ ꯆꯍꯤ ꯁꯨꯗꯦꯗ
ꯑꯣ ꯆꯍꯤ ꯆꯨꯗꯕꯤꯗ ꯑꯃꯨꯛ ꯀꯥꯏꯅꯕ
ꯍꯣꯏ
ꯑꯣ ꯑꯣ ꯀꯥꯏꯅꯒꯦ ꯍꯥꯏꯔꯗꯤ ꯑꯗꯨꯃꯥꯏꯅ ꯇꯧꯕꯅ ꯐꯕꯅꯦ
ꯑꯌꯥꯝ
ꯀꯣ ꯍꯥꯏꯗꯤ ꯑꯩꯈꯣꯏꯅ ꯀꯥꯏꯅꯒꯦ ꯍꯥꯏꯗꯤ ꯑꯗꯨꯃꯥꯏꯅ ꯇꯧꯕꯅ ꯀꯥꯏꯅꯕꯅ ꯐꯩꯕ ꯍꯥꯏꯗꯤ ꯆꯍꯤ ꯑꯃ ꯑꯅꯤ ꯅꯨꯡꯁꯤꯅꯔꯒ ꯀꯥꯏꯅꯕꯗꯣ ꯅꯨꯡꯉꯥꯏꯇꯦꯕ
ꯑꯣ ꯆꯍꯤ ꯆꯍꯤ ꯑꯃ ꯐꯥꯗ꯭ꯔꯁꯨ ꯍꯞꯇꯥ ꯑꯃ ꯐꯥꯎꯕꯁꯨ ꯑ ꯁꯤꯒꯦ ꯁꯤꯒꯦ ꯇꯦꯋꯦ ꯑꯩ ꯀꯞꯄꯗ ꯀꯞꯄꯗ ꯏꯀꯥꯏꯁꯨ ꯏꯀꯥꯏꯌꯦ ꯔꯤꯒ꯭ꯔꯦꯠꯁꯨ ꯌꯥꯝ ꯆꯠꯂꯦ ꯑꯩ ꯍꯧꯖꯤꯛꯇꯤ ꯃꯥꯗꯤ ꯅꯨꯡꯉꯥꯏꯈ꯭ꯔꯦ ꯂꯩꯁꯥꯕꯤ ꯑꯇꯣꯞꯄ ꯀꯣꯏꯔꯒ ꯃꯥꯒꯤ ꯂꯩꯁꯥꯕꯤꯅ ꯑꯥꯏꯐꯣꯟꯒꯨꯝꯕ ꯂꯩꯕꯤꯌꯦ ꯑꯗꯨꯝ ꯍꯥꯏꯌꯦ ꯑꯗꯨꯒ ꯑꯩꯕꯨ ꯅꯨꯡꯉꯥꯏꯔꯤꯕ꯭ꯔꯣ ꯍꯥꯡꯂꯛꯑꯦ
ꯑꯣ
ꯀꯅꯥꯅꯕꯨ ꯅꯨꯡꯉꯥꯏꯒꯤꯔꯣ ꯃꯥꯅ ꯍꯪꯅꯛꯄ ꯁꯥꯕꯗꯨꯗꯤ
ꯏꯁ ꯍꯥꯏꯗꯤ ꯅꯪ ꯅꯪ ꯅꯪꯉꯣꯟꯗ ꯀꯣꯏꯕ ꯃꯇꯝꯗ ꯅꯪꯅ ꯇꯧꯕꯤꯗꯦ ꯍꯥꯏꯕꯒꯤ
ꯑꯍꯣꯏ ꯍꯣꯏ ꯑꯗꯨꯔꯣꯝꯗ ꯂꯥꯛꯄ
ꯑꯝ ꯍꯣꯏ
ꯑꯗꯨꯃꯥꯏ ꯍꯥꯏꯕ꯭ꯔꯥ ꯃꯥꯒꯤ ꯅꯨꯄꯤꯅ ꯑꯥꯢꯐꯣꯟ ꯂꯩꯕꯤꯕꯅꯤ ꯍꯥꯏꯕ꯭ꯔꯥ
ꯑꯥ ꯑꯥꯥ ꯍꯣ ꯑꯗꯨꯒ ꯗ꯭ꯔꯦꯁꯀꯨꯝꯕꯁꯨ ꯂꯩꯕꯤꯌꯦ ꯌꯥꯝ ꯍꯥꯏꯌꯦ ꯑꯗꯨꯒ ꯑꯩꯉꯣꯟꯗ ꯅꯨꯡꯉꯥꯏꯔꯤꯕ꯭ꯔꯣ ꯍꯪꯂꯛꯑꯦ ꯌꯥꯝ ꯇꯜꯂꯦ
ꯑꯗꯨꯃꯥꯏ ꯍꯥꯏꯕ꯭ꯔꯥ ꯍꯥꯏꯕ ꯌꯥꯗ꯭ꯔꯥ ꯅꯪꯒ ꯇꯣꯛꯅꯕꯁꯦ ꯑꯩꯗꯤ ꯌꯥꯝ ꯑꯩꯒꯤ ꯂꯥꯏ ꯂꯥꯏꯕꯛꯇ ꯌꯥꯝ ꯐꯔꯕꯅꯦ ꯑꯗꯨꯃꯥꯏꯅ ꯍꯥꯏꯕ ꯌꯥꯗ꯭ꯔꯥ
ꯉꯝꯗꯦꯗ ꯑꯩꯗꯤ ꯍꯥꯏꯒꯦ ꯍꯥꯏꯔꯒ ꯑꯩꯗꯤ ꯅꯨꯃꯤꯠ ꯑꯍꯨꯝ ꯄꯨꯔꯥ ꯄꯪꯕꯅꯦ ꯆꯥꯛ ꯆꯥꯗꯕꯒꯤ ꯀꯣꯛ ꯉꯥꯎꯕꯒꯤꯀꯣ ꯃꯤꯅ ꯀꯔꯤ ꯀꯔꯤ ꯃꯤꯅ ꯀꯔꯤ ꯀꯔꯤ ꯇꯧꯋꯦ ꯍꯥꯏꯔ ꯀꯔꯤꯁꯨ ꯈꯪꯗꯦ ꯏꯃꯥꯟꯅꯕꯤꯅ ꯃꯥ ꯆꯥꯛ ꯆꯥꯛ ꯈꯔ ꯈꯔ ꯆꯥꯎ ꯍꯥꯏꯔ ꯍꯦꯛꯇ ꯇꯞꯅ ꯆꯥꯔ ꯑꯩ ꯎꯝ ꯍꯥꯏꯕꯗꯤ ꯑꯩꯗꯣ ꯀꯔꯤꯔ ꯑꯩꯒꯤ ꯊꯝꯃꯣꯏꯗ ꯃꯤ ꯌꯥꯝ ꯅꯨꯡꯁꯤꯕ ꯊꯨꯕꯗꯣ
ꯎꯝ ꯎꯝ ꯎꯝ ꯈꯪꯉꯦ ꯈꯪꯉꯦ ꯑꯩꯁꯨ
ꯏꯃꯥꯟꯅꯕꯤꯅ ꯑꯩꯕꯨ ꯆꯩꯕꯁꯤ
ꯇꯨꯝꯁꯨ ꯇꯨꯝꯅꯤꯡꯗꯦ ꯑꯗꯨꯒ ꯎꯝ ꯀꯩꯅꯣ ꯏꯃꯥꯟꯅꯕꯤ ꯈꯣꯏꯒꯁꯨ ꯋꯥꯔꯤ ꯁꯥꯟꯅꯅꯤꯡꯗꯦ ꯃꯥꯒꯤ ꯐꯣꯟ ꯈꯛꯇ ꯃꯦꯠꯅꯤꯡꯕꯗꯣ ꯅꯠꯇ꯭ꯔꯥ ꯑꯩꯣꯏ ꯊꯕꯛꯁꯨ ꯇꯧꯅꯤꯡꯗꯦ ꯀꯣꯂꯦꯁꯁꯨ ꯀꯥꯅꯤꯡꯗꯦ
ꯎꯝ
ꯃꯥꯅ ꯑꯣꯟꯂꯥꯏꯟ ꯂꯩꯔꯒ ꯇꯦꯛꯁꯀꯨꯝꯕ ꯊꯥꯔꯛꯇ꯭ꯔꯗꯤ ꯀꯃꯥꯏꯅ ꯇꯧꯒꯦ
ꯑꯁ ꯋꯥꯈꯜ ꯅꯨꯡꯉꯥꯏꯇꯦꯗ
ꯑꯣ
ꯑꯗꯣ ꯅꯕꯥꯥꯏꯅꯤ ꯇꯣꯛꯅꯕ ꯊꯥ ꯀꯌꯥꯔꯤ ꯁꯨꯔꯦ
ꯎꯝ ꯊꯥꯛ ꯑꯃꯗꯤ ꯍꯦꯟꯈ꯭ꯔꯦ
ꯑꯣ ꯑꯗꯨꯗꯤ ꯈꯔꯗꯤ ꯅꯨꯡꯉꯥꯏꯔꯝꯅꯤꯒꯦ ꯅꯨꯡꯉꯥꯏꯔꯝꯅꯤꯀꯣ ꯎꯝ
ꯉꯔꯥꯡ ꯉꯔꯥꯡꯁꯨ ꯅꯨꯡꯉꯥꯏꯔꯤꯕ꯭ꯔꯣ ꯍꯪꯂꯛꯑꯦ ꯌꯥꯝ ꯇꯜꯂꯦ ꯌꯦꯡꯊꯤꯑ
ꯑꯣ ꯎ ꯑꯗꯨꯃꯥꯏꯅ ꯍꯥꯏꯌꯣ ꯅꯪ ꯅꯨꯄꯤ ꯑꯃꯗ ꯅꯨꯡꯁꯤꯔꯗꯤ ꯑꯗꯨꯃꯥꯏꯅ ꯇꯧꯕꯅꯣ ꯅꯨꯡꯁꯤꯕꯗꯣ ꯑꯗꯨꯝ ꯀꯣꯛ ꯆꯜꯣꯗ ꯃꯥꯣ
ꯑ ꯐꯁꯨ ꯈꯨꯝꯗꯤꯖ ꯑꯗꯨꯒ ꯃꯥꯗꯤ ꯑ ꯁꯇꯦꯇꯁ ꯨꯝꯕꯁꯨ
ꯏꯁ ꯌꯦꯡꯒꯅꯨ ꯅꯪ ꯑꯗꯨꯒꯨꯝꯕꯗꯣ ꯅꯪ ꯅꯪꯁꯨ ꯅꯪꯁꯨ ꯐꯖ ꯐꯖꯕꯅꯣ ꯃꯥꯦ ꯎ ꯐꯇꯣꯂꯁꯇꯥ ꯊꯝꯃ
ꯍꯣꯏ ꯏꯃꯥꯟꯅꯕꯤꯅꯗꯤ ꯑꯗꯨꯃꯥꯏꯅ ꯇꯥꯛꯄꯤꯌꯦ ꯑꯩ ꯁꯨꯛ ꯌꯥꯝꯝ ꯉꯝꯗꯦ ꯀꯔꯤꯒꯤꯔꯥ ꯈꯪꯗꯦ ꯑꯩꯒꯤ ꯊꯃꯣꯏ ꯌꯥꯝ ꯄꯤꯛꯃꯜꯂꯦ
ꯃꯥꯅ ꯃꯥꯅ ꯅꯪꯉꯣꯟꯗꯗꯤ ꯁꯣ ꯑꯣꯐ ꯑꯗꯨꯝ ꯇꯧꯔꯒ ꯅꯪꯅ ꯑꯗꯨꯃꯥꯏꯅ ꯂꯥꯏꯔꯤꯗꯤ ꯂꯣꯏꯔꯑꯦ ꯍꯥꯏꯗꯤ ꯅ ꯅ ꯅꯪꯅꯅꯦ ꯅꯨꯄꯥꯒꯤ ꯀꯔꯤꯒꯤꯔꯥ ꯅꯪꯒꯤ ꯅꯃꯥꯟꯅ ꯂꯄꯥ ꯑꯣꯏꯒꯦꯔꯥ ꯊꯥꯔꯛꯑꯣ ꯑꯁ ꯐꯖꯩꯌꯦ ꯑꯁꯤꯗꯤ ꯑꯗꯨꯃꯥꯏ ꯍꯥꯏꯔꯗꯤ ꯃꯥꯁꯨꯦ ꯖꯤꯂꯦꯁ ꯀꯥꯒꯅꯤꯕ ꯑꯗꯨꯒꯤ
ꯎꯝ ꯏꯃꯥꯟꯅꯕꯤꯅꯁꯨ ꯇꯥꯛꯄꯤꯕꯗꯣ ꯍꯣꯏ ꯃꯥ
ꯃꯥꯅ ꯑꯗꯨꯃꯥꯏꯅ ꯈꯟꯉꯤꯅꯦ ꯃꯥꯗꯤ ꯍꯧꯖꯤꯛ ꯐꯥꯎ ꯑꯩꯕꯨ ꯅꯨꯡꯁꯤꯕꯅꯦ ꯑꯩ ꯑꯅ ꯍꯥꯏꯔꯛꯑꯗꯤ ꯑꯗꯨ ꯑꯗꯨꯃꯥꯏ ꯌꯥꯔꯛꯄꯅꯤ ꯍꯥꯏ ꯈꯟꯒꯅꯦꯕ ꯃꯥꯅ
ꯍꯣꯏ ꯑꯗꯨꯕꯨꯗꯤ ꯈꯜꯂꯝꯅꯤꯅꯤ ꯑꯩ ꯁꯨꯡ ꯉꯝꯗꯦ ꯁꯦꯠꯁꯦ ꯇꯁ ꯉꯇ ꯊꯝꯕꯒꯤ ꯏꯕꯅꯕꯤꯅ ꯄꯪꯉꯅꯨ ꯅꯪ ꯄꯪꯉꯅꯨ ꯍꯥꯏꯗꯝ ꯑ ꯑꯩꯁꯨ ꯉꯝ ꯉꯝꯗꯦ
ꯎꯝ
ꯄꯪꯕꯁꯤ ꯑꯩꯗꯤ
ꯎꯝ
ꯇꯜꯂꯦꯗꯥ
ꯑ ꯑꯩꯗꯤ ꯆꯥꯛꯂꯛꯑ ꯑꯃꯅ ꯍꯧꯖꯤꯛꯇꯤ ꯑꯗꯨꯝ
ꯆꯥꯛꯈꯣ ꯌꯥꯝꯝꯃꯗꯤ
ꯎꯝ ꯇꯪ ꯂꯩꯔꯤ ꯆꯥꯔꯅꯤ ꯎꯝ ꯌꯥ ꯇꯥꯔꯒꯗ ꯀꯗ ꯑꯣ ꯉꯁꯥꯒꯤ ꯅꯨꯄꯤꯗꯁꯨ ꯐꯣꯟ ꯇꯧꯔꯛꯑꯣ ꯑꯩ ꯏꯊꯟꯇ ꯂꯩꯕ ꯅꯨꯡꯉꯥꯏꯇꯦ ꯅꯪ ꯅꯪ ꯂꯥꯏꯟ ꯊꯝꯃꯒ ꯇꯨꯝꯕ꯭ꯔꯥ ꯑꯗꯨꯃꯥꯏꯅ ꯍꯥꯏꯔꯛꯑꯦ ꯎꯝ ꯎꯝ ꯁꯤ ꯑꯩꯅ ꯎ ꯅꯨꯃꯤꯠ ꯑꯃ ꯀꯣꯏꯕ ꯆꯠꯁꯦ ꯍꯥꯏꯕ ꯍꯣꯏ ꯌꯥꯏꯑꯦ ꯃꯥ ꯃꯥꯒꯤꯦ ꯅꯨꯄꯥꯗꯣꯃꯕꯥꯅꯤ ꯑꯦꯀꯥꯎ ꯀꯝ ꯄꯨꯅ ꯄꯨꯅ ꯄꯌꯦ ꯍꯥꯏ ꯌꯦ ꯑꯗꯣ ꯃꯥ ꯃꯥꯗꯣ ꯑꯅꯧꯕ ꯑꯦꯀꯥꯎꯟꯁꯨ ꯄꯥꯏꯈ꯭ꯔꯦ ꯃꯥꯅ ꯇꯦꯛꯁ ꯊꯥꯔꯥꯎꯄꯁꯨ ꯌꯦꯡꯗꯦ ꯍꯥꯏꯌꯦꯦ ꯃꯥꯕꯨꯗꯤ ꯌꯥꯝ ꯅꯨꯡꯁꯤꯌꯦ ꯍꯥꯏ ꯃꯥꯁꯨ
ꯎꯥ ꯑꯩꯒꯤꯁꯨ ꯑꯖꯤꯒ ꯐꯦꯁꯕꯨꯛꯀ ꯃꯥꯅ ꯂꯣꯏꯅꯃꯛ ꯄꯥꯏꯕꯅꯦ
ꯎꯝ
ꯦꯥꯏ ꯇꯥꯎꯁꯔ
ꯌꯥꯝꯦꯟ ꯇꯔꯥ ꯀꯦꯔꯦꯣꯏꯁꯦ ꯎꯝ ꯄꯥꯟꯕ ꯃꯁꯤ ꯦ ꯍꯥꯏꯔꯦꯈꯣꯏꯅꯦ ꯎꯄꯥꯏꯗꯤ ꯂꯩꯇꯦꯀꯣ
ꯎꯝ
ꯍꯥꯏꯗꯤ ꯑꯩꯈꯣꯏꯅ ꯑꯩꯈꯣꯏꯅ ꯅꯨꯡꯁꯤꯖꯩ ꯍꯥꯏꯔꯁꯨ ꯃꯣꯏꯅꯗꯤ ꯑꯩꯈꯣꯏꯕꯨ ꯑꯗꯨꯃꯥꯏꯅ ꯅꯝ ꯐꯨꯕꯗ ꯑꯗꯨꯃꯥꯏꯅ ꯇꯧꯕꯋ ꯑꯩꯅ
ꯑꯪ
ꯑꯁ ꯄꯨꯛꯀꯤ ꯈꯣꯟꯖꯦꯜꯁꯤꯗꯤ ꯄꯨꯛꯀꯤ ꯈꯣꯟꯖꯦꯜꯁꯤ ꯀ꯭ꯔꯣ ꯀ꯭ꯔꯣ ꯀ꯭ꯔꯣ ꯍꯥꯏꯗ
ꯍ ꯅꯍꯥꯟ ꯑꯩꯈꯣꯏꯁꯨꯦ ꯑꯉꯥꯡ ꯃꯆꯥ ꯀ꯭ꯂꯥꯁ ꯁꯚꯦꯟ ꯑꯩꯠ ꯀꯥꯕ ꯃꯇꯝꯗꯒꯨꯝ ꯑꯩꯈꯣꯏꯒꯤ ꯌꯨꯝ ꯃꯅꯥꯛꯇꯁꯨ ꯑꯗꯨꯃꯥꯏꯅ ꯑꯗꯨꯝ ꯈꯣꯡꯕ ꯂꯥꯏꯔꯤꯛ ꯂꯥꯏꯔꯤꯛ ꯄꯥꯕ ꯃꯇꯝꯗ ꯑꯦ ꯇꯨꯝꯕ ꯃꯇꯝꯗꯒ ꯗꯤꯁꯇꯔꯕ ꯌꯥꯝ ꯑꯣꯏꯕꯣꯏꯅꯦ ꯑꯗꯨꯒꯨꯝꯕ
ꯑꯣ ꯑꯣ ꯍꯣꯏ ꯆꯥꯛ ꯂꯥꯑꯝꯃꯗꯤ ꯑꯗꯨꯃꯥꯏꯅ ꯇꯧꯕꯅꯦ ꯄꯨꯛꯇ ꯀꯩꯅꯣꯝ ꯌꯥꯎꯗ꯭ꯔꯗꯤꯀꯣ
ꯎꯝ
ꯄꯨꯛ ꯊꯟꯗ꯭ꯔꯗꯤ ꯄꯨꯛꯁꯨ ꯆꯥꯄꯤꯌꯣꯅ ꯍꯥꯏꯕ
ꯍꯣꯏ
ꯅꯣꯏꯒꯤ ꯕꯣ ꯌꯦꯡꯕ꯭ꯔꯥ
ꯑꯥ ꯌꯦꯡꯉꯦ
ꯌꯦꯡꯉꯦ
ꯎꯝ
ꯑꯣ ꯑꯣ ꯑꯩꯅ
ꯅꯪꯗꯤ ꯍꯪꯗꯦ
ꯌꯦꯡꯉꯦ ꯃꯔꯛ ꯃꯔꯛꯇ ꯌꯦꯡꯉꯦ ꯍꯥꯏꯗꯤ ꯊꯕꯛ ꯆꯠꯄꯅꯤꯅ ꯉꯟꯅ ꯍꯧꯒꯠ ꯇ꯭ꯔꯗꯤ ꯌꯥꯗꯦꯕ
ꯎꯝ ꯕꯣꯜꯁꯨ ꯑꯩꯗꯤ ꯍꯌꯦꯡ ꯍꯌꯦꯡ ꯁꯤꯛꯁ ꯊꯥꯔꯇꯤ ꯑꯥꯔꯖꯦꯟꯇꯤꯅꯥꯒꯤ ꯑꯗꯨꯗ ꯑ ꯁꯟꯗꯦ ꯑꯣꯏꯕꯅꯤꯅ ꯎꯄꯥꯏ ꯂꯩꯇꯦ
ꯅꯣꯏ ꯂꯩꯕ꯭ꯔꯣ
ꯀꯩ ꯍꯥꯢꯕ
ꯅꯣꯏꯗꯤ ꯍꯌꯦꯡꯁꯨ ꯊꯕꯛ ꯂꯩꯕ꯭ꯔꯣꯕ
ꯍꯌꯦꯡꯗꯤ ꯁꯨꯇꯤꯅꯦ ꯁꯟꯗꯦꯗꯤ
ꯑꯣ
ꯅꯣꯏꯗꯤ ꯍꯌꯦꯡꯗꯤ ꯑꯗꯨꯝ ꯂꯩ
ꯎꯝ
ꯍꯥ
ꯍꯥꯥ
ꯍꯌꯦꯡꯗꯤ ꯑꯗꯨꯝ ꯂꯩꯒꯅꯤꯅ
ꯑꯩꯈꯣꯏꯔꯣ ꯍ ꯆꯔꯆꯇ ꯇꯔꯆ ꯆꯠꯀꯅꯤ ꯑꯗꯨꯒ ꯑꯩꯈꯣꯏꯒꯤ ꯄꯥꯁꯇꯔꯅ ꯑꯩꯈꯣꯏꯒꯤ ꯑ ꯄꯨꯟꯅ ꯐꯥꯁꯇꯤꯡ ꯇꯧꯃꯤꯟꯅꯁꯦ ꯍꯥꯏꯔꯒ ꯑꯩꯈꯣꯏꯁꯨ ꯀꯧꯋꯦ
ꯑꯣ ꯑꯣ
ꯍ
ꯑꯩꯁꯨ ꯅꯍꯥꯟꯗꯣ ꯀꯦꯊꯂꯤꯛꯀꯤ ꯆꯥꯔꯆꯇ ꯆꯠꯂꯦꯕ ꯑꯩꯅ ꯃꯣꯏꯒꯤ